ꯍꯦꯜꯂꯣ
ꯍꯜꯂꯣ
ꯑꯥꯎ
ꯍꯇꯥ ꯍꯇꯥꯦ
ꯉꯥꯏꯍꯥꯛ ꯋꯥꯔꯤ ꯁꯥꯟꯅꯕ ꯇꯥꯔꯦꯅꯦꯍ
ꯅꯦꯀꯣ ꯀꯥꯏꯗꯦ ꯀꯥꯏꯗꯦ
ꯎꯝ
ꯆꯥꯛꯀꯨꯝꯕꯗꯤ ꯆꯥꯔꯕꯣ ꯑꯩꯔꯣ
ꯍꯣꯏ
ꯎꯝ ꯉꯁꯤꯗꯤ ꯆꯥꯗ꯭ꯔꯦ
ꯆꯗ꯭ꯔꯦ
ꯍꯣꯏ
ꯀꯗꯔꯒꯦ
ꯉꯁꯥꯏꯁꯦ ꯅꯨꯡꯊꯤꯜꯋꯥꯏꯔꯣꯝꯗ ꯇꯟ ꯈꯔ ꯆꯥꯕꯀꯣ ꯇꯟ ꯆꯥꯕꯗꯨꯗ ꯎ ꯈꯔ ꯌꯥꯝ ꯆꯥꯊꯣꯛꯈ꯭ꯔꯦ ꯑꯗꯨꯒꯤ ꯆꯥꯥꯛꯔꯛꯇꯧꯔꯅꯨ ꯍꯣꯔꯦꯟ ꯂꯥꯑꯝꯃꯗꯤ ꯑꯃꯨꯛ ꯆꯥꯔꯅꯤ ꯅꯨꯡꯗꯥꯡꯗ
ꯑꯩꯈꯣꯏꯗꯤ ꯌꯥꯗꯣꯏꯅꯦ ꯇꯟꯒꯨꯝꯕ ꯆꯥꯔꯁꯨ ꯆꯥꯛ ꯆꯥꯗ꯭ꯔꯗꯤ
ꯍꯣꯏ ꯇꯟꯁꯦ ꯆꯥꯛꯍꯥꯎꯒꯤ ꯉꯁꯤ ꯈꯤꯇꯪ ꯐꯪꯕ ꯄꯥꯛ ꯄꯥꯛ ꯐꯪꯗꯦꯕ ꯑꯩꯈꯣꯏꯔꯣꯝꯗꯗꯤ ꯑꯗꯨꯗ ꯇꯟꯖꯥ ꯆꯥꯔꯦ ꯍꯥꯏꯅ ꯃꯔꯤ ꯑꯗꯨꯝ ꯆꯠꯊꯣꯛꯈ꯭ꯔꯦ
ꯎꯝ ꯑꯌꯥꯝꯕ ꯂꯣꯏꯁꯤꯜꯂꯕ ꯀꯃꯥꯏꯅ ꯇꯧꯒꯦ
ꯎꯝ ꯑꯩꯗꯤ ꯍꯧꯕꯗ ꯉꯥꯏꯔꯤꯌꯦ
ꯑꯣ ꯑꯣ
ꯍꯣꯏ ꯅꯍꯥꯟ ꯑꯃ ꯊꯥꯏꯅꯕꯨꯗꯤ ꯇꯧꯔꯝꯃꯦꯕ ꯇꯧꯔꯁꯨ ꯑꯣꯏꯗꯕ ꯖꯥꯠꯇꯣ ꯑꯗꯨ ꯑꯣꯏ ꯑꯗꯨ ꯑꯣꯏꯕꯅꯤꯅ ꯑꯗꯨꯝ ꯑꯁꯣꯏꯕꯁꯨ ꯌꯥꯎꯋ ꯕꯅꯤꯅ ꯑꯗꯨꯒꯤ ꯐꯔꯛ ꯇꯥꯕꯒ ꯇꯥꯏꯃꯤꯡ ꯆꯨꯅꯗꯕꯒ ꯍꯟꯗꯛꯅ ꯈꯔ ꯑꯦꯠꯖꯁꯃꯦꯟ ꯌꯥꯕꯗꯨꯗ ꯍꯟꯗꯛꯁꯦ ꯑꯃꯨꯛ ꯇꯧꯕ
ꯆꯞ ꯃꯥꯟꯅꯕ꯭ꯔꯥ ꯀꯩꯅꯣ ꯅꯍꯥꯟꯒꯤꯗꯨꯒ ꯍꯥꯟꯅ ꯇꯧꯔꯝꯃꯦꯗꯨ
ꯍꯣꯏ ꯆꯞ ꯃꯥꯟꯅꯩꯌꯦ
ꯃꯅꯦꯌꯦꯦ ꯑꯗꯣ ꯀꯩꯅꯣ ꯆꯪꯉꯛꯄꯣꯠꯄ ꯑꯗ ꯀꯃꯥꯏꯅ ꯇꯧꯒꯦ ꯎ
ꯑꯔ ꯋꯥꯟꯁ ꯇ ꯇꯧꯕꯗꯣ ꯃꯆꯥꯅꯦꯗ ꯆꯅꯤꯀꯣ ꯑꯗꯨ ꯑꯣꯏꯕꯒꯤ ꯑꯗꯨꯒ ꯑꯩꯒꯤ ꯇꯥꯏꯃꯤꯡꯒꯁꯨ ꯆꯨꯅꯗꯕ ꯑꯗꯨ ꯑꯣꯏꯕꯅꯤꯅ
ꯊꯕꯛ ꯆꯠꯀꯅꯣ
ꯎꯝ ꯊꯕꯛ ꯆꯠꯄꯒꯤ ꯅꯠꯇꯦ ꯑꯩꯗꯤ ꯊꯕꯛ ꯆꯠꯄ ꯅꯠꯇꯦ ꯑꯩ ꯍꯟꯗꯛ ꯇ꯭ꯔꯦꯅꯤꯡ ꯃꯆꯥ ꯑꯃ ꯇꯧꯕꯀꯣ
ꯑꯣ
ꯉꯟꯅ ꯆꯠꯄ ꯊꯦꯡꯅ ꯍꯜꯂꯛꯄ ꯑꯗꯨꯒ‌ꫯ ꯇꯥꯏꯃꯤꯡ ꯆꯨꯅꯔꯛꯇꯕꯗꯨꯅ
ꯑꯗꯣ ꯋꯥꯔꯜ ꯀꯞ ꯃꯇꯝꯁꯨ ꯑꯣꯏꯔꯦ ꯕꯣꯜꯒꯨꯝꯕꯗꯤ ꯐꯦꯟꯁꯀꯗꯤ ꯀꯔꯝꯕ ꯇꯤꯝꯗ ꯁꯞꯄꯣꯔꯠ ꯇꯧꯒꯦ
ꯑꯩꯗꯤ ꯐꯨꯠꯕꯣꯜ ꯌꯦꯡꯗꯦ ꯐꯨꯠꯕꯣꯜ ꯐꯨꯠꯕꯣꯜ ꯌꯦꯡꯕ ꯂꯥꯏꯔꯗꯅ ꯅꯣꯏ ꯊꯥꯖꯔꯣꯏ ꯑꯩ ꯑꯣꯄꯅꯤꯡ ꯐꯥꯎꯕ ꯌꯦꯡ
ꯑꫭꯏ‌ꯁ ꯊꯕꯛ ꯌꯥꯝ ꯆꯤꯜꯂꯕ ꯃꯥꯜꯂꯦꯗ ꯇ꯭ꯔꯦꯅꯤꯡ ꯆꯠꯂꯦ ꯍꯥꯏꯗꫭ
ꯑꯗꯨꯇꯪꯒꯤꯁꯨ ꯅꯠꯇꯕ ꯑꯩꯅ ꯑꯗꯨꯝ ꯀꯔꯤ ꯍꯥꯏꯁꯤꯔꯥ ꯄꯥꯝꯗꯕ ꯍꯥꯏꯁꯤꯔꯥ ꯄꯥꯝꯗꯕ ꯍꯥꯏꯁꯦ ꯅꯨꯡꯁꯤꯗꯕ ꯍꯥꯏꯕ ꯅꯠ ꯇꯦꯕ ꯇꯔ ꯀꯔ ꯍꯥꯏꯁ ꯑꯗꯨꯝ ꯏꯟꯇꯔꯦꯁ ꯂꯩꯇꯕꯗꯣ
ꯑꯣ
ꯑꯗꯨꯒꯤꯅ‌ꯦꯗ ꯅꯣꯏꯗꯤ ꯌꯦꯡꯒꯦꯔꯥ ꯉꯥꯁꯤ
ꯑꯁ ꯃꯦꯠꯆ ꯈꯨꯗꯤꯡꯃꯛ ꯌꯦꯡꯗꯅ ꯃꯤꯠꯀꯥꯁ‌ꯦ ꯂ‌ꫭꯏ ꯄ‌ꫭꯝꯕꯒꯤ ꯇꯥꯕꯠ ꯇꯧꯔꯛꯑꯦꯅ‌ꯦ ꯃꯤꯁ ꯃꯦꯠꯁ ꯑꯌꯥꯝꯕꯁ‌ꯦ ꯂ‌ꫭꯏ ꯌ‌ꯦꯡꯉ‌ꯦꯡꯑꫭ ꯑꯩ ꯅꯣꯡꯃꯗ ꯃꯦꯠꯁ ꯃꯔꯤꯒꯨꯝꯕ ꯂꯩꯔꯦꯗꯤ ꯑꯌꯥꯝꯕ ꯂꯣꯏ ꯌꯦꯡꯉꯦꯕ ꯃꯦꯠꯁ ꯑꯃꯒꯨꯝꯕ ꯋꯥꯠꯀꯗ꯭ꯔꯥ
ꯑꯗꯣ ꯉꯁꯤ ꯌꯦꯡꯗꯣꯏꯁꯦ
ꯑꯥ
ꯅꯨꯡꯁꯤꯕꯒꯤ ꯌꯦꯡꯗꯣꯏꯔꯥ ꯅꯠꯇ꯭ꯔꯒ ꯍꯥꯏꯊꯤꯅꯉꯥꯏ ꯌꯦꯡꯗꯣꯏꯔꯥ ꯉꯁꯤꯒꯤ
ꯉꯁꯤꯁꯤꯔꯣ ꯑꯩꯒꯤ ꯀꯃꯥꯏꯁ ꯁꯥꯟꯅꯒꯤ ꯌꯦꯡꯗꯣꯏꯅꯦꯗ ꯉꯁꯤ ꯑꯩꯒꯤ ꯇꯤꯝꯗꯤ ꯉꯔꯥꯡ ꯁꯥꯟꯅꯔꯛꯑꯦꯕ ꯑꯩ ꯑꯁꯤꯁꯤ ꯐꯦꯟꯁ ꯑꯣꯏꯕꯩ
ꯃꯤꯅ ꯉꯁꯤ ꯌꯦꯡꯅꯕꯁꯦ ꯑꯌꯥꯝꯕꯗꯤ ꯅꯨꯡꯁꯤꯕꯗꯒꯤ ꯁꯔꯨꯛꯄꯨꯗꯤ ꯍꯥꯏꯊꯤꯒꯦ ꯍꯥꯏꯅ ꯌꯦꯡꯕꯅ ꯌꯥꯝꯗꯧ ꯃꯥꯟꯕ ꯉꯁꯤꯁꯦ
ꯍꯥꯏ ꯍꯥꯏꯊꯔꯣꯏ ꯑꯅꯤ ꯃ ꯍ ꯍꯥ ꯋꯥꯔꯇꯥ ꯑꯥ ꯁꯨꯃꯥꯏꯅ ꯂꯥꯛꯄꯅꯤꯅꯀꯣ ꯑꯗꯨ ꯑꯣꯏꯔꯁꯨ ꯃꯤꯑꯣꯏꯕꯅꯤꯅ ꯍꯦꯟꯅ ꯄꯥꯝꯕ ꯍꯥꯏꯕ ꯑꯃ ꯂꯩꯗꯅ ꯑꯗꯨꯒꯤꯅꯦꯗꯤ
ꯃꯣꯏꯕ ꯃꯤ ꯃꯤ ꯃꯤꯗꯥꯗ ꯄꯨꯏ ꯍꯥꯏꯗꯨꯅꯤ ꯀꯅꯥ ꯑꯃ ꯃꯅꯥꯗ
ꯁꯤꯁꯇꯔꯁꯦ ꯔꯣꯡꯃ ꯑꯣꯏꯕ ꯃꯥꯜꯂꯦꯀꯣ
ꯃꯥꯅꯦ ꯑꯩꯒꯤ ꯂꯣꯟꯗꯒꯤ ꯐꯖꯅ ꯈꯪꯕ ꯑꯣꯏꯔꯝꯃꯤ
ꯎꯝ ꯅꯠꯇꯦꯗ ꯑꯗꯨꯝ ꯉꯁꯥꯏ ꯀꯩꯅꯣ ꯃꯤꯡꯗꯨꯔ ꯍꯥꯏꯐꯦꯠ ꯆꯣꯡꯉꯛꯄꯒꯨꯝ ꯇꯧꯋꯦ ꯍꯥꯏꯗꯤ ꯀꯩꯅꯣꯗꯨꯗꯗꯤ ꯋꯥꯆꯦꯞꯇꯨꯗꯗꯤ ꯍꯥꯞꯇꯦꯗꯅ ꯑꯗꯨ ꯑꯣꯏꯔꯁꯨ ꯀꯩꯅꯣꯁꯦ ꯀꯩꯅꯣ ꯇꯧꯔꯀꯥꯟꯗ ꯀꯃꯥꯏꯅ ꯊꯣꯛꯂꯛꯄꯅꯣ ꯀꯩꯅꯣ ꯍꯥꯏꯐꯦꯠ ꯃꯤꯡꯗ ꯊꯣꯛꯂꯛꯄ ꯄꯦ ꯑꯩꯒꯤꯗꯤ ꯀꯃꯥꯏꯅ ꯊꯣꯛꯂꯛꯀꯦ
ꯊꯣꯛꯂꯥ ꯑꯦ
ꯀꯃꯥꯏꯅ
ꯅꯪꯒꯤ ꯃꯤꯡꯅꯤꯅ ꯁꯤꯁꯦ ꯅꯪꯒꯤ ꯃꯤꯡ ꯅꯠꯇ꯭ꯔꯗꯤ
ꯑꯗ ꯊꯣ ꯀꯃꯥꯏ ꯊꯣꯛꯛꯀꯦꯕ ꯑꯣ ꯆꯨꯝꯃꯦꯟꯅꯀꯣ ꯑꯣ ꯉꯁꯥꯏ ꯍꯥꯞꯄꯗꯀꯣ ꯀꯩꯅꯣ ꯀꯩꯅꯣ ꯀꯩꯅꯣ ꯇꯧꯕꯗꯨꯗ ꯃꯃꯤꯡꯁꯨ ꯄꯟꯗ꯭ꯔꯁꯨ ꯆꯪꯕꯗꯨꯗ ꯍꯥꯞꯄꯗꯕꯣ ꯑꯥ ꯆꯨꯝꯃꯦ ꯆꯨꯝꯃꯦ
ꯑꯩꯒꯤ ꯏꯌꯥꯝꯕ ꯑꯃꯗ ꯍꯪꯕꯅꯦꯕ ꯑꯩꯅ ꯑꯗꯨꯝꯕꯗꯤ ꯑꯁꯤꯒꯨꯝꯕꯁꯤꯦ ꯁꯤꯟꯗꯣꯛꯄ ꯌꯥꯒꯦꯔꯥ ꯍꯥꯏꯅ ꯑꯃꯨꯔꯛ ꯆꯪꯈ꯭ꯔꯕ ꯃꯤꯡ ꯗꯤ ꯁꯤꯁꯤꯡꯟꯗꯣꯛ ꯠꯄ ꯌꯥꯗ꯭ꯔꯦ ꯍꯥꯏꯅꯦ ꯃꯥꯅ ꯍꯥꯏꯕꯗ
ꯀꯁꯨ ꯀꯗꯔꯣ ꯍꯣꯏ ꯁꯤ ꯅꯨꯨꯕꯨꯣ ꯍꯥꯏꯕꯗꯤ ꯉꯁꯥꯏ ꯀꯩꯅꯣꯗꯨꯒ ꯕꯦꯡꯒꯨꯝꯕꯒ ꯀꯦꯅꯣꯒꯨꯝꯕꯒ ꯆꯥꯟꯅꯔꯝꯕꯗꯨꯅ ꯍꯦꯟꯅ ꯐꯒꯗꯕ ꯃꯥꯜꯂꯦꯕ
ꯎꯝ ꯍꯥꯏꯕꯗꯤ ꯑꯗꯨꯝ ꯋꯥꯔꯤ ꯁꯥꯟꯅꯕꯗꯁꯨ ꯀꯔꯤ ꯍꯥꯏꯁꯤꯔꯥ ꯀꯟꯐ꯭ꯌꯨꯁ ꯆꯠꯇ꯭ꯔꯦꯗꯅ ꯑꯃꯔꯣꯝꯗꯗꯤ
ꯍꯣꯏ ꯍꯣꯏ ꯍꯣꯏ
ꯅꯣꯏꯗꯤ ꯌꯦꯡꯒꯅꯤ ꯍꯧꯁꯤ ꯑꯦ ꯌꯦꯡꯒꯅꯤ ꯍꯥꯏ ꯅꯣꯏꯗꯤ ꯌꯦꯡꯒꯅꯤꯅ ꯉꯁꯤ
ꯍꯣꯏ ꯌꯦꯡꯒꯅꯤ ꯉꯥꯏꯔꯤꯅꯦ ꯇꯦꯟ ꯊꯥꯔꯇꯤꯗ ꯂꯩꯔꯤꯅꯦ
ꯇꯦꯟ ꯊꯥꯔꯇꯤ
ꯑꯥ ꯗꯤ ꯊꯦꯡꯕꯅꯤ ꯑꯗꯨꯝ ꯅꯨꯡꯗꯥꯡ ꯋꯥꯏꯔꯝꯗ ꯑꯣꯏꯕꯩꯀꯣ ꯇꯦꯟ ꯊꯥꯔꯇꯤꯗ ꯑꯃ ꯂꯩꯔꯦ ꯑꯗꯨꯒ ꯑꯃꯨꯛ ꯋꯥꯟ ꯊꯥꯔꯇꯤꯗ ꯑꯃ ꯂꯩꯕꯅꯦ ꯉꯗꯤ ꯋꯥꯟ ꯊꯥꯔꯇꯤꯒꯨꯝꯕꯗ ꯌꯦꯡꯉꯔꯣꯏꯗ ꯋꯥꯟ ꯃꯦꯠꯁ ꯑꯃꯈꯛ ꯌꯦꯡꯉꯅꯤ ꯇꯨꯝꯃꯅꯤ ꯉꯔꯥꯡ ꯇꯨꯝꯗꯦ
ꯍꯧꯖꯤꯛꯁꯦ ꯋꯥꯔꯜ ꯀꯞ ꯍꯧꯖꯤꯛꯁꯦ ꯋꯥꯔꯜ ꯀꯞꯅꯤꯅ ꯋꯥꯔꯤ ꯈꯨꯗꯤꯡ ꯋꯥꯔꯜ ꯀꯞ ꯃꯦꯇ ꯑꯩ ꯅꯧꯅꯤꯡꯂꯛꯈ꯭ꯔꯦ
ꯑꯥ ꯑꯩꯗꯤ ꯑꯩꯈꯣꯏ ꯇꯧꯔꯤꯕꯁꯤꯁꯨ ꯃꯔꯛ ꯃꯔꯛꯅ ꯅꯣꯛꯅꯤꯡꯕꯅ ꯁꯤꯈꯤꯕꯅꯤꯅꯦ
ꯑꯗꯨ ꯑꯣꯏꯔꯁꯨ ꯍꯤꯡꯅꯕꯒꯤ ꯂꯥꯟꯐꯝꯗ ꯅꯠꯇ꯭ꯔꯥ ꯌꯥꯅ ꯌꯥꯅꯕ
ꯌꯥꯕ꯭ꯔ ꯁꯥꯏꯅ ꯌꯦꯡꯕꯅꯦꯗ ꯃꯃꯤꯡꯁꯦ ꯄꯟꯗ꯭ꯔꯁꯨ ꯌꯥꯗꯦ ꯍꯥꯏꯕꯒꯨꯝ ꯇꯥꯏꯞꯇ ꯇꯧꯏꯅꯦ ꯀꯃꯥꯏ ꯇꯧꯖꯥꯠꯅꯣ ꯍꯥꯏꯐꯦꯠ ꯀꯩꯅꯣ ꯀꯦꯅ ꯉꯁꯥꯏꯗ ꯌꯦꯡꯕ ꯃꯇꯝꯗ ꯑꯗꯣ ꯍꯥꯏꯊꯤꯗ꯭ꯔꯗꯤ ꯀꯦꯀꯥꯃꯤꯅꯦꯜ ꯑꯣꯕ ꯑꯣꯏꯕ ꯋꯥꯍꯩ ꯁꯤꯒꯨꯝꯕ ꯁꯤꯖꯤꯟꯅꯔꯗꯤ ꯌꯥꯕꯗꯤ ꯌꯥꯕꯒꯨꯝ ꯇꯧꯋꯦ
ꯃꯤ ꯌꯥꯝ ꯉꯥꯡꯅꯩꯗ
ꯍꯣꯏ ꯅꯔꯃꯜ ꯗꯣꯁ ꯁꯨꯃꯥꯏꯅ ꯋꯥꯔꯤ ꯁꯥꯟꯅꯕꯁꯤ ꯁꯨꯃꯥꯏꯅ ꯁꯥꯟꯅꯗ꯭ꯔꯗꯤ ꯀꯃꯥꯏꯅ ꯁꯥꯟꯅꯗꯣꯏꯅꯣ ꯗꯥꯏꯔꯦꯛ ꯃꯣꯏꯅ ꯄꯥꯝꯕꯗ ꯍꯥꯏꯔꯤꯠꯇ ꯉꯛꯇ ꯇꯧꯔꯣꯏ ꯍꯥꯏꯔꯗꯤ
ꯈꯪꯗꯕ ꯃꯤꯁꯨ ꯌꯥꯎꯋꯦ
ꯍꯣꯏ ꯉꯁꯥꯏ ꯍꯥꯏꯔꯛꯏꯗꯗꯤ ꯑꯩꯗꯤ ꯑꯃꯠꯇ ꯍꯩꯇꯦ ꯇꯧꯔꯛꯏꯗꯤ ꯗ ꯒ꯭ꯔꯨꯞꯇ ꯉꯥꯏꯍꯥꯛ ꯑ
ꯃꯥꯅ ꯑꯩꯅ ꯈꯪꯕꯗꯤ ꯎ ꯊꯪꯅꯦ ꯍꯥꯏ
ꯑ ꯍ ꯍ ꯍꯣ ꯀꯃꯥꯏ ꯇꯕꯣꯗꯣꯏ ꯑꯗꯨ ꯑꯗꯨ ꯌꯥꯝ ꯐꯔꯛ ꯇꯥꯔꯗ꯭ꯔꯣ
ꯑꯗꯨꯅ
ꯎꯝ
ꯑꯗꯨꯝ ꯐꯖꯅ ꯁꯦꯡꯗꯕꯁꯨ ꯂꯩꯕꯅꯦ ꯃꯤꯁꯦꯀꯣ ꯑꯗꯣ ꯅꯪꯒꯤꯗꯤ ꯌꯥꯝ ꯁꯦꯡꯉꯦ
ꯑꯩꯒꯤꯁꯤꯔꯣ ꯈꯣꯏꯗꯕ꯭ꯔ
ꯈꯣꯏꯗꯦ ꯐꯖꯅ ꯁꯤ ꯊꯦꯡ
ꯑꯣ ꯑꯩꯁꯦ ꯀꯔꯝꯕ ꯇ꯭ꯔꯥꯏ ꯃꯥꯟꯗꯦ
ꯑꯗꯣ ꯑꯩꯁꯨ ꯈꯪꯗꯕ
ꯈꯪꯉꯣꯏꯒ ꯑꯣ ꯑꯣ ꯁꯥꯔ ꯅ ꯑꯗ ꯂ
ꯎꯝ ꯑꯗꯨꯒꯤ ꯑꯣꯏꯕ
ꯑꯩ ꯆꯤꯔꯨꯅꯦ
ꯑꯗꯨꯅ ꯑꯣꯏꯔꯝꯕ ꯌꯥꯏ ꯈꯣꯏꯗ꯭ꯔꯤꯗꯣ
ꯑꯩ ꯆꯤꯔꯨꯖꯤꯡ ꯈꯣꯏꯗꯕ꯭ꯔꯅꯤ
ꯑꯩꯒ ꯇꯤꯟꯅꯕ ꯑꯅꯤ ꯑꯍꯨꯝ ꯑꯍꯨꯝ ꯂꯩꯌꯦ ꯃꯣꯏ ꯐꯖꯅ ꯉꯥꯡꯉꯤ ꯍꯧꯖꯤꯛ ꯑꯩꯒ ꯀꯣꯂꯦꯖ ꯄꯨꯟꯕ
ꯑꯣ ꯑꯣ ꯑꯣ
ꯐꯖꯅ ꯉꯥꯡꯉꯤ
ꯑ ꯑ ꯑꯩꯗꯤ ꯑꯗꯨꯝ ꯑꯍꯟ ꯑꯣꯏꯌꯦ ꯍꯥꯏꯕ ꯅꯠꯇꯕ ꯑꯩꯗꯤ ꯈꯔ ꯈꯣꯟ ꯃꯈꯣꯟꯗꯨꯗ ꯈꯔ ꯑꯍꯟ ꯑꯣꯏꯔꯝꯃꯣꯏꯗ꯭ꯔꯥ ꯈꯜꯂꯦ ꯀꯣꯂꯦꯖ ꯀꯥꯔꯤꯗꯣ
ꯑꯩ ꯀꯣꯂꯦꯖꯇꯀꯣ ꯀꯔꯤ ꯍꯥꯏꯁꯤꯔꯥ ꯈꯔ ꯃꯇꯣꯟ ꯃꯥꯅꯦ ꯃꯇꯣꯟ ꯌꯧꯔꯝ ꯃꯇꯣꯟ ꯌꯧꯔꯒ ꯑꯃꯨꯛꯀ ꯑꯅꯥꯗꯔ ꯄ꯭ꯔꯣꯐꯦꯁꯟꯗ ꯁꯤꯐ ꯇꯧꯕ
ꯑꯠꯆꯥ ꯑꯗꯨꯑꯣꯗꯤ ꯆꯨꯝꯃꯝꯕꯅꯤ ꯑꯩꯅ ꯑꯩꯗꯤ ꯑꯩꯅ ꯍꯥꯏꯔꯝꯕꯗ ꯑꯩꯅ ꯍꯥꯏꯔꯗ ꯆꯨꯝꯃꯝꯕꯅꯤ ꯑꯗꯨꯗꯤ
ꯎꯝ ꯍꯥꯏꯕꯗꯤ ꯑꯩ ꯃꯥꯁꯇꯔ ꯐ ꯂꯣꯏꯔꯝꯃꯒ ꯀꯣ ꯃꯥꯁꯇꯔ ꯐ ꯂꯣꯏꯔꯝ ꯑꯃꯨꯛ ꯑꯃꯨꯀ
ꯑꯗꯨꯗ ꯑꯅꯧꯕ ꯀꯣꯔꯁꯀꯤꯅꯣ ꯆꯪꯅꯕꯒꯤ ꯑꯃꯨꯛ ꯍꯥꯎꯕꯗꯣ ꯆꯨꯝꯃꯅꯤ ꯆꯨꯝꯃꯅꯤ ꯑꯩꯉꯣꯟꯗꯒꯤ ꯍꯜꯂꯝꯕꯅꯤ ꯑꯗꯨꯗꯤ
ꯑꯗꯨꯁꯨ ꯌꯥꯏ
ꯎꯝ
ꯅꯪꯗꯤ ꯇꯝꯕ ꯂꯣꯏꯔꯦ
ꯑꯩ ꯑꯩ ꯀꯩꯅꯣ ꯑꯩꯒꯤ ꯀꯣꯂꯦꯖ ꯀꯥꯃꯤꯟꯅꯕ ꯏꯃꯥꯟꯅꯕꯁꯤꯡꯗꯤ ꯒ꯭ꯔꯦꯖꯨꯋꯦꯁꯟ ꯇꯧꯃꯤꯟꯅꯕꯁꯤꯡꯗꯤ ꯃꯥꯁꯇꯔꯗ ꯂꯣꯏꯁꯤꯜꯂꯦꯕ ꯑꯩꯗꯤ ꯃꯥꯁꯇꯔꯗꯨ ꯇꯧꯗꯕꯤꯗ ꯍꯧꯛ ꯀꯣꯆꯤꯡꯒꯨꯝꯕ ꯂꯧꯕꯒꯤ ꯑꯩꯁꯦ ꯂꯩ ꯍꯧꯔꯦ
ꯏꯁꯥ ꯏꯁꯥꯒꯤ ꯂꯝꯕꯤ ꯃꯥꯟꯅꯗꯕꯅꯤꯅ
ꯃꯥꯁꯇꯔꯁꯦ ꯀꯩꯅꯣ ꯀꯟꯇꯤꯅ꯭ꯌꯨ ꯇꯧꯁꯤꯔ ꯈꯟꯕꯅꯤ
ꯗꯤꯁꯌꯥꯔ ꯇꯧꯕꯗꯤ ꯍꯧꯖꯤꯛ ꯌꯥꯏꯅ
ꯇꯤꯆꯔꯁꯦ ꯈꯔ ꯑꯩ ꯀꯣꯆꯤꯡꯗꯣ ꯂꯣꯏꯁꯤꯟꯗ꯭ꯔꯦꯕ ꯇ꯭ꯔꯥꯏ ꯇꯧꯔꯤꯑꯕ ꯑꯇꯣꯞꯄ ꯑꯃ ꯑꯗꯣ ꯄ꯭ꯂꯥ ꯄ꯭ꯂꯥꯟꯅꯦꯗ
ꯍꯣꯠꯅꯕꯤꯌꯣ
ꯑꯥ ꯁꯤꯖꯔꯗ ꯌꯦꯦꯜꯂꯝꯗ ꯑꯩꯅ
ꯑꯩꯁꯦ ꯑꯩꯅ ꯍꯥꯏꯕꯁꯤꯅ ꯅꯪ ꯈꯪꯒꯦꯔꯥ
ꯑꯗꯨꯝ ꯍꯥꯏꯔꯅꯦ ꯈꯪꯕ ꯌꯦꯡꯉꯒꯅꯤ
ꯗꯅꯤ ꯀꯣꯟꯇꯤꯅꯦꯟꯇꯦꯜ ꯈꯪꯕ꯭ꯔꯥ
ꯗꯅꯤ ꯀꯟꯇꯅꯟꯇꯣ
ꯎꯝ
ꯌꯥꯅꯤ ꯀ ꯏꯝꯐꯥꯜ ꯃꯅꯨꯡꯗ ꯑꯣꯏꯕꯒꯤꯅꯣ
ꯊꯥꯎ ꯒ꯭ꯔꯥꯎꯟꯗꯤ ꯈꯪꯕ ꯅꯠꯇ꯭ꯔꯣ
ꯍꯥꯏꯗꯤ ꯀꯣ ꯈꯪꯕꯒꯨꯝ ꯈꯪꯗꯕꯒꯨꯝ ꯀꯗꯥꯏ ꯋꯥꯏꯔꯣꯝꯗ ꯑꯣꯏꯒꯦ
ꯀꫭꯂꯦꯖ ꯗꯤ ꯑꯦꯝ ꯀꯣꯂꯦꯖ
ꯑꯥ ꯑꯥ
ꯎꯝ ꯗꯤ ꯑꯦꯝ ꯀꯣꯂꯦꯖ ꯃꯅꯥꯛꯇ ꯑꯩꯈꯣꯏ ꯈꯨꯟ ꯑꯅꯤ ꯑꯍꯨꯝ ꯂꯩꯕꯗꯣ
ꯑꯠꯆꯥ ꯑꯠꯆꯥꯆꯥ ꯍꯥꯏꯕ ꯌꯥꯗꯕꯤꯌꯣ ꯅꯪ ꯍꯥꯏꯔꯛꯇ꯭ꯔꯤꯁꯦ
ꯔꯤꯛꯁ ꯂꯧꯕ ꯁꯔꯛꯄꯨꯗꯤ
ꯑꯣ ꯄꯟꯕ ꯌꯥꯁꯦ ꯑꯗꯨꯗ ꯑꯗ ꯈꯪꯉꯦ ꯈꯪꯉꯦ ꯆꯨꯝꯃꯦ ꯆꯨꯝꯃꯦ ꯀꯩꯅꯣ ꯁꯤꯒꯨꯝꯕ ꯀꯩꯅꯣꯗꯁꯦ ꯖꯦꯔꯣꯗ ꯂꯩꯕꯒꯤꯝ ꯇꯥꯏꯞ ꯇꯧꯤꯣ
ꯈꯪꯗꯦꯅꯦ ꯑꯩ
ꯑꯩ ꯉꯁꯥꯏ ꯉꯁꯥꯏ ꯀꯩꯅꯣꯃ ꯌꯦꯡꯕ ꯂ ꯑꯣꯏꯕ꯭ꯔꯥ ꯀꯩꯅꯣꯝꯃ ꯇꯧꯔꯦ ꯑꯩꯁꯨ ꯑꯩ ꯌꯥꯝ ꯅꯛꯅ ꯂꯩꯔꯝꯃꯤꯅ ꯑꯗꯨꯗꯤ ꯑꯩ ꯑꯩꯁꯨꯁ ꯅꯛꯅ ꯂꯩꯔꯦ
ꯈꯪꯒꯗꯕ ꯃꯥꯜꯂꯦ ꯅꯪꯒꯤ ꯑꯦꯔꯤꯌꯥꯗ
ꯑꯥ ꯑꯥ ꯑꯥ ꯑꯥ ꯑꯣꯏꯔꯝꯃꯅꯤ ꯃꯥꯏꯀꯜ ꯌꯥꯝ ꯂꯥꯎꯕꯗꯣ
ꯀꯥꯏꯖꯕ ꯄꯦ
ꯃꯥꯏꯄꯜ ꯌꯥꯝ ꯂꯧꯔꯒ ꯈꯨꯟ ꯀꯕꯨꯏ ꯈꯨꯟ ꯑꯅꯤ ꯂꯩꯕꯗꯣ ꯅꯣꯏꯒꯤ ꯆꯔꯆ ꯑꯆꯧꯕ ꯑꯃ ꯂꯩ
ꯈꯥꯡꯉꯦ ꯈꯥꯡꯉꯦ ꯈꯪꯉꯦ ꯈꯉꯦ ꯈꯪꯉꯦ ꯑꯗꯨꯗ ꯌꯨꯝ ꯑꯣꯏꯔꯤꯔꯣ ꯕꯔꯥ ꯑꯣꯏꯔꯤꯔꯣ
ꯑꯩꯁꯦ ꯏꯁꯥꯒꯤꯃ ꯑꯩꯈꯣꯏ ꯌꯨꯝꯒꯤꯃꯛꯇ ꯏꯄꯨꯁꯤꯡꯒꯤ ꯑꯣꯏꯕ ꯌꯨꯝꯕꯨꯗꯤ ꯑꯣꯏꯔ ꯂ ꯂꯝꯕ ꯑ ꯂꯩꯔꯦ ꯑꯗꯣ ꯍꯥꯏꯕ꯭ꯔꯥ ꯏꯄꯨ ꯍꯥꯏꯔꯤꯁꯦ ꯑꯩꯒꯤ ꯏꯄꯨꯗꯨꯒꯤ ꯃꯅꯥꯎ ꯅꯨꯨꯄꯥ ꯑꯩꯈꯣꯏꯒꯤ ꯑꯣꯏꯌꯦꯕ
ꯎ ꯑꯣ ꯑꯣ
ꯒ꯭ꯔꯥꯟꯐꯥꯗꯔ ꯑꯣꯏꯔꯁꯨ ꯄꯣꯛꯄ ꯒ꯭ꯔꯥꯟꯐꯥꯗꯔꯒꯤꯗꯣ ꯑꯣꯏꯗꯕ ꯃꯅꯥꯎ ꯅꯨꯄꯥꯒꯤ ꯑꯣꯏꯔꯁꯨ ꯈꯔ ꯐ꯭ꯔꯤ ꯑꯣꯏꯕ ꯂꯣꯏꯁꯤꯜꯂꯒꯦ ꯁꯤꯅꯗ ꯑꯗꯨꯒꯤ ꯅꯠꯇ ꯇꯧꯔꯛꯏꯁꯦ
ꯃꯥꯡꯕ ꯁꯨꯔꯛꯄꯗꯤ ꯅꯠꯇ꯭ꯔꯥ
ꯍꯣꯏꯗ ꯉꯥꯏꯍꯥꯛ ꯐ꯭ꯔꯤ ꯇꯥꯏꯝ ꯉꯥꯏꯍꯥꯛ ꯇꯧꯕ ꯁꯤꯕꯨ ꯑꯗꯣ ꯂꯤꯃꯤꯠ ꯂꯩꯕ ꯆꯠꯂꯀꯣ
ꯑꯣ ꯑꯣ ꯅꯪ ꯄꯥꯗꯕ꯭ꯔꯥ
ꯑꯥ
ꯄꯥꯗꯕ꯭ꯔꯅ
ꯇꯥꯥꯏꯒꯅꯣ
ꯄꯥꯗꯕ꯭ꯔꯥ ꯍꯥꯏꯕ